ꯍꯜꯂꯣ
ꯇꯥꯕ꯭ꯔꯣ ꯑꯣ ꯀꯩꯗꯧꯔꯤꯅꯣ
ꯍꯧꯖꯤꯛꯗꯤ ꯆꯥꯛꯆꯥꯔꯒ ꯇꯨꯝꯒꯦ ꯇꯧꯕꯅꯦꯗ ꯕꯣꯜ ꯌꯦꯡꯍꯧ ꯉꯩꯗ ꯒꯦꯝ ꯈꯔ ꯁꯥꯟꯅꯒꯦꯅ ꯈꯟꯕꯅꯦ
ꯑꯣ ꯑꯣ ꯍꯣꯔꯦꯟ ꯍꯣꯔꯦꯟ ꯄꯨꯡ ꯑꯍꯨꯝꯒꯤ ꯕꯣꯜ ꯌꯦꯡꯗꯣꯏꯔꯣ
ꯍꯣꯏ ꯌꯦꯡꯗꯣꯏꯅꯦ
ꯅꯨꯡꯉꯥꯏꯔꯤꯕ ꯅꯪꯗꯤ
ꯅꯨꯡꯉꯥꯏꯅꯤꯗ ꯚꯥꯏ
ꯑꯣ ꯑꯅꯥ ꯑꯌꯦꯛ ꯌꯥꯎꯗꯤꯀꯣ
ꯍꯣꯏ ꯌꯥꯎꯗꯦ ꯚꯥꯏ
ꯑꯣ ꯌꯨꯝꯗ ꯂꯩꯕ꯭ꯔꯣ ꯀꯥꯏ ꯂꯩꯒꯦ
ꯑꯩ ꯃꯄꯥꯟꯗ ꯂꯩꯌꯦ ꯚꯥꯏ
ꯑꯣ ꯀꯩꯗꯧꯔꯤꯅꯣ ꯃꯄꯥꯟꯗ ꯀꯣꯂꯦꯖ ꯀꯥꯕ꯭ꯔꯣ ꯅꯠꯇ꯭ꯔꯒ ꯊꯕꯛ ꯇꯧꯕꯔꯣ
ꯊꯕꯛ ꯇꯧꯕꯅꯤꯗ ꯀꯣꯂꯦꯖꯇꯤ ꯂꯣꯏꯈ꯭ꯔꯦ
ꯑꯣ ꯀꯩꯀꯩ ꯊꯕꯛ ꯇꯧꯔꯤꯒꯦ ꯑꯗꯨꯗꯤ
ꯁꯣꯝꯗꯤ ꯀꯔꯣꯝꯗꯅꯣ ꯑꯩꯈꯣꯏ ꯏꯁꯇꯦꯠꯇ ꯂꯩꯕ꯭ꯔꯣ
ꯑꯣ ꯑꯩꯈꯣꯏ ꯑꯩꯈꯣꯏ ꯁꯅꯥ ꯂꯩꯕꯥꯛ ꯑꯩꯈꯣꯏ ꯀꯪꯂꯩꯄꯥꯛꯇ ꯂꯩꯅꯦ
ꯑꯆꯥ ꯑꯆꯥ ꯆꯥꯆꯥ
ꯕ꯭ꯔꯣꯗꯤ ꯀꯩꯀꯩ ꯊꯕꯛ ꯇꯧꯔꯤꯅꯣ
ꯑꯩꯁꯦ ꯍꯟꯗꯛꯁꯦ ꯄꯥꯔꯠ ꯇꯥꯏꯝ ꯇꯧꯋꯦꯗ ꯑꯗꯨꯝ
ꯑꯣ ꯐꯩꯗ ꯐ꯭ꯔꯤꯗ ꯂꯩꯗꯧ ꯁꯔꯨꯛꯄꯨꯗꯤ ꯍꯥ
ꯍꯣꯏ ꯑꯗꯨꯣ ꯄꯥꯔꯠ ꯇꯥꯏꯝ ꯈꯔ ꯇꯧꯔꯒ ꯍꯟꯗꯛꯇꯤ ꯍꯟꯗꯛ ꯍꯂꯥꯛꯀꯅꯤ ꯗꯤꯁꯦꯝꯕꯔ ꯗꯀꯣ
ꯑꯣ ꯑꯩꯈꯣꯏ ꯑꯩꯈꯣꯏ ꯂꯩꯕꯥꯛꯇ ꯂꯥꯛ ꯍꯥꯏꯔꯣ ꯑꯩꯈꯣꯏ ꯑꯩꯈꯣꯏ ꯗꯦꯁꯇ ꯑꯩꯈꯣꯏ ꯔꯥꯖꯤꯌꯥꯗ ꯌꯨꯝ ꯌꯨꯝꯊꯣꯔꯛ ꯆꯍꯤ ꯀꯌꯥ ꯂꯩꯔꯒꯦ ꯃꯄꯥꯟꯗ ꯆꯍꯤ ꯀꯌꯥ ꯁꯨꯔꯒꯦ ꯂꯩꯕ
ꯆꯍꯤ ꯌꯥꯝꯅꯤꯅ ꯆꯍꯤ ꯑꯅꯤꯁꯨ ꯁꯨꯗ꯭ꯔꯦ ꯂꯥꯁ ꯌꯔꯗ ꯂꯥꯛꯄꯅꯣ ꯑꯗꯣ ꯂꯥꯁ ꯌꯥ ꯂꯗ ꯌꯨꯝ ꯌꯨꯝꯕꯨꯗꯤ ꯍꯣꯏ ꯅꯤꯡꯁꯤꯡꯕꯨꯗꯤ ꯅꯤꯡꯁꯤꯡꯉꯦ ꯁꯦꯡꯕ ꯍꯥꯏꯒꯦ
ꯎꯄꯥꯏ ꯑꯗꯨꯅꯦ ꯅꯤꯡꯁꯤꯡꯕꯅꯤꯀꯣ ꯑꯩꯈꯣꯏꯁꯨ ꯁ꯭ꯋꯥꯏꯗ ꯔꯦꯟꯗ ꯂꯩꯕ ꯍꯧꯅꯤꯡꯁꯤꯡ ꯌꯨꯝ ꯆꯠꯅꯤꯡꯉꯦꯕ
ꯍ
ꯅꯣꯏ ꯃꯄꯥꯟꯗ ꯂꯩꯕꯁꯤꯡꯗꯤ ꯑꯗꯨꯅꯦ ꯀꯌꯥꯃꯨꯛ ꯅꯤꯡꯁꯤꯡꯒꯅꯤꯀꯣ
ꯍꯣꯏ ꯃꯇꯥꯡ ꯍꯥꯏꯗꯤ ꯑꯃꯔꯣꯝꯗ ꯍꯥꯏꯔꯗꯤ ꯑꯗꯨꯝ ꯅꯨꯡꯉꯥꯏꯌꯦ ꯑꯗꯨꯒ ꯑꯃꯔꯣꯝꯗ ꯍꯥꯏꯔꯗꯤ ꯐꯤꯐꯇꯤ ꯐꯤꯐꯇꯤꯅꯦꯕ
ꯑꯗꯨꯅꯦ ꯎꯝ ꯑꯃꯔꯣꯝꯗ ꯈꯜꯂꯒ ꯑꯃꯨꯛꯀ ꯂꯥꯛꯅꯤꯡꯗꯕꯀꯣ ꯑꯃꯔꯣꯝꯗ ꯈꯜꯂ ꯑꯃꯨꯛꯀ ꯂꯥꯛꯅꯤꯡꯕꯀꯣ ꯏꯃꯥ ꯏꯄꯥ ꯎꯅꯤꯡꯕ ꯑꯗꯨꯒ ꯏꯆꯤꯟ ꯏꯅꯥꯎꯁꯤꯡ ꯃꯔꯨꯞꯁꯤꯡꯀꯣ
ꯍꯣꯏ ꯍꯣꯏ ꯑꯗꯨꯒꯤ ꯃꯦꯟꯗꯤ ꯆꯥꯛ ꯍꯟꯖꯥꯡꯗꯨꯀꯣ ꯑꯗꯨꯒ ꯐꯦꯃꯤꯂꯤꯒ ꯄꯨꯟꯕꯗꯣ
ꯑꯥ ꯑꯗꯨꯅꯦ ꯑꯗꯨꯅꯦ ꯑꯗꯨꯗ ꯌꯥꯝ ꯃꯔꯨ ꯑꯣꯏꯕꯅꯦ
ꯎꯝ ꯇꯗ ꯍꯅ ꯑꯩ ꯂꯁꯌꯥꯗ ꯂꯥꯁ ꯏꯌꯥꯔꯗ ꯂꯥꯛꯀꯦ ꯊꯣꯛꯀꯦ ꯇꯧꯕꯅꯦ ꯑꯗꯣ ꯈꯔ ꯐꯔꯛ ꯇꯥꯕꯀꯣ ꯑꯗꯁꯤꯌꯥꯔ ꯑꯣꯏ ꯊ ꯑꯩ ꯏꯃꯥꯟꯅꯕ ꯑꯃꯒ ꯂꯩꯌꯦ
ꯑꯣ ꯑꯩꯈꯣꯏ ꯁꯤ ꯁ꯭ꯋꯥꯏꯗꯒꯤꯔꯣ ꯑꯩꯈꯣꯏ ꯑꯩꯈꯣꯏ ꯁ꯭ꯇꯦꯠꯇꯒꯤꯔꯣ
ꯍꯣꯏ ꯍꯣꯏ ꯍꯣꯏ ꯆꯥ ꯃꯅꯥꯏꯔ
ꯑꯣ ꯑꯗꯨꯋꯥꯏꯗ ꯍꯥꯏꯗꯤ ꯃꯌꯥꯡ ꯃꯆꯥꯁꯤꯡꯒ ꯂꯩꯕ꯭ꯔꯥ ꯅꯠꯇ꯭ꯔꯒ ꯑꯩꯈꯣꯏ ꯁ꯭ꯋꯥꯏꯗꯒꯤ ꯃꯤ ꯌꯥꯝꯕ꯭ꯔꯣ ꯑꯗꯨꯋꯥꯏꯗ ꯂꯩꯕꯗꯣ
ꯑꯩ ꯃꯌꯥꯡ ꯃꯆꯥꯒꯤ ꯂꯩꯃꯤꯟꯅꯔꯗꯤ ꯂꯣꯏ ꯀꯜꯂꯦ
ꯑꯣ
ꯑꯩ ꯔꯦꯟ ꯔꯦꯟ ꯑꯣꯏꯅ ꯂꯩꯕꯅꯦ
ꯑꯣ ꯑꯗ ꯍꯥꯏꯗꯤ ꯑꯗꯨꯋꯥꯏ ꯔꯦꯟꯗꯨꯗꯀꯣ ꯑꯩꯈꯣꯏ ꯁ꯭ꯋꯥꯏꯗ ꯁ꯭ꯋꯥꯏꯒꯤ ꯃꯤ ꯂꯩꯕ꯭ꯔꯥ ꯑꯥ
ꯍꯣꯏ ꯍꯣꯏ ꯍꯣꯏ
ꯑꯣ ꯑꯣ
ꯁꯤ ꯃꯄꯥꯟꯗꯁꯦ ꯈꯋꯥꯏꯔꯤꯒꯤ ꯇꯥꯟ ꯃꯁꯦ
ꯎꯝ
ꯆꯥꯛ ꯌꯦꯟꯖꯥꯡ ꯑꯗꯨꯒ ꯁꯥꯕꯗꯣ
ꯑꯥ ꯑꯗꯨꯅꯦ ꯃꯥꯅꯦ ꯃꯥꯅꯦ ꯑꯁꯋꯥ ꯃꯅꯤꯄꯨꯔꯗꯁꯨ ꯁꯥꯏꯌꯦꯗ ꯁꯥꯕꯕꯨꯗꯤ ꯀꯩ ꯑꯦꯟꯖꯥꯡ ꯇꯥꯔꯒꯦꯕ꯭ꯔꯣ ꯍꯣꯏ
ꯉꯁꯤ ꯑꯩ ꯆꯥꯛ ꯍꯥꯏꯗꯤ ꯃꯄꯥꯟꯗꯣ ꯃꯄꯥꯟꯗ ꯂꯧꯔꯒ ꯑꯗꯨꯝ ꯆꯥꯏꯒ ꯑꯗꯨꯝ ꯍꯥꯏꯗꯤ ꯖꯝꯐꯨꯗ ꯑꯣꯏꯅ ꯆꯥꯏ
ꯑ ꯑꯁ ꯑꯗꯨꯅ ꯐꯔꯦꯗ ꯆꯝꯐꯨꯅ ꯐꯔꯦꯗ ꯑꯩꯈꯣꯏꯁꯨ ꯁꯁꯣꯏ ꯆꯥꯏꯌꯦ ꯉꯁꯤꯗꯤ ꯎꯁꯣꯏꯗꯣ
ꯑ ꯁꯥꯎꯔꯃꯅꯤꯗ
ꯎꯝ
ꯑꯗꯣ ꯃꯗꯨ ꯑꯩꯈꯣꯏꯒꯤ ꯐ꯭ꯔꯦꯁ ꯐ꯭ꯔꯦꯁꯀꯤ ꯐ꯭ꯔꯦꯁꯅ ꯊꯣꯛꯄꯗꯣ ꯅꯦꯆꯔꯦꯜꯗ ꯊꯣꯛꯄꯗꯣ ꯑꯗꯨꯅ ꯄꯥꯝꯃꯦꯕ ꯑꯣꯔꯒꯥꯅꯤꯛ ꯇꯧꯕꯗꯣ ꯑ ꯑꯗꯨ ꯌꯥꯝ ꯆꯥꯅꯤꯡꯈ꯭ꯔꯦꯕ
ꯑꯩꯈꯣꯏꯁꯨ ꯍꯟꯗꯛꯁꯤꯅ ꯑꯍꯥꯟꯕ ꯑꯣꯏꯕ ꯃꯥꯜꯂꯦ ꯁꯨꯡꯁꯣꯏ ꯆꯥꯕꯁꯦ ꯀꯨꯝꯁꯤꯒꯤꯀꯣ
ꯑꯥ
ꯑꯗꯨꯝ ꯑꯍꯥꯟꯕ ꯆꯥꯕꯁꯤꯅ ꯍꯥꯎꯋꯦ ꯍꯥꯏꯇꯥꯔꯦ
ꯑꯥ ꯍꯥ ꯌꯨꯝꯗ ꯌꯥꯝꯅ ꯑꯣꯔꯒꯥꯅꯤꯛꯀꯤ ꯄ꯭ꯔꯗꯛꯁꯇ ꯑꯗꯣ ꯊꯣꯡ ꯍꯥꯏꯗꯤ ꯁꯤ ꯃꯄꯥꯟꯒꯤ ꯆꯥꯛ ꯌꯦꯟꯖꯥꯡꯗꯤ ꯑꯩꯈꯣꯏ ꯏꯁꯥꯁꯨ ꯁꯣꯟꯍꯜꯂꯦꯕ
ꯑꯗꯨꯅꯦ ꯃꯣꯏꯗꯤ ꯑꯅꯝꯕ ꯊꯥꯎ ꯆꯥꯏꯌꯦꯕ
ꯑꯣꯏ ꯊꯥꯎ ꯊꯥꯎ ꯅꯠꯇ꯭ꯔꯗꯤ ꯎꯄꯥꯥꯏ ꯂꯩꯁꯤꯒ
ꯑꯗꯨꯅꯦ ꯃꯣꯏ ꯃꯌꯥꯡ ꯃꯆꯥꯁꯤꯡꯗꯤꯀꯣ ꯑꯅꯝꯕ ꯊꯥꯎ ꯌꯥꯝꯝ ꯄꯥꯝꯍꯜꯂꯅꯦꯕ
ꯑꯗꯨꯒꯤꯅꯤ ꯃꯣꯏ ꯃꯨꯕꯗꯣ
ꯎꯝ ꯃꯣꯏꯗꯣ ꯑꯗꯨꯅꯦ
ꯑꯗꯨꯒ ꯃꯅꯝꯁꯤ ꯌꯥꯝ ꯀꯂꯦꯅ ꯃꯁꯥꯂꯥ ꯊꯥꯎ ꯃꯁꯥꯂꯥ ꯑꯗꯨꯝ ꯆꯥꯏꯌꯦꯕ
ꯑꯗꯨꯅꯦ ꯑꯁ ꯃꯣꯏꯒꯤ ꯃꯁꯂꯥ ꯅꯨꯡꯁꯂꯥ ꯍꯥꯞꯄꯁꯦ ꯌꯥꯝ ꯑꯣꯚꯔꯗ ꯍꯥꯞꯄꯦꯕꯀꯣ
ꯍꯣꯏ ꯅꯣꯏꯒꯤ ꯃꯁꯥꯒꯤ ꯃꯅꯝꯗꯣ ꯑꯗꯨꯒꯤ ꯅꯝꯊꯤꯕꯅꯦꯕ ꯃꯣꯏꯒꯤ ꯃꯅꯝꯗꯨꯀꯣ
ꯑꯗꯨꯅꯦ ꯃꯣꯏꯁꯦ
ꯑꯩꯈꯣꯏ ꯁꯨꯝ ꯑꯗꯨꯝ ꯃꯅꯝꯗꯤ ꯂꯩꯌꯦꯀꯣ ꯃꯅꯝ ꯂꯩꯔꯗꯤ ꯃꯣꯏꯒꯤꯗꯤ ꯀꯟꯃꯜꯂꯦꯕ ꯑꯩꯈꯣꯏ ꯑꯩꯈꯣꯏꯒꯤꯗꯤ ꯃꯅꯝ ꯂꯩꯌꯦ ꯍꯥꯏꯁꯨ ꯌꯥꯝ ꯀꯟꯗꯦꯅ ꯑꯩꯈꯣꯏꯗꯤ
ꯎꯝ ꯃꯣꯏꯒꯤ ꯀꯗꯥꯏꯗꯒꯤ ꯄꯤꯌꯥꯖ ꯆꯥꯕꯁꯨ ꯀꯟꯕꯅꯦ ꯇꯤꯜꯍꯧꯗꯣ ꯑꯗꯨ ꯆꯥꯕ ꯌꯥꯝ ꯀꯟꯕꯅꯦꯕ ꯌꯥꯗꯕꯅꯤꯕ
ꯗꯤꯒ꯭ꯔꯤ ꯍꯦꯜꯂꯦꯗ ꯗꯤꯒ꯭ꯔꯤ ꯑꯗꯨꯝ
ꯒ꯭ꯌꯥꯁ ꯆꯥꯕꯁꯦ ꯃꯤꯅꯗꯤ ꯖꯠ ꯖꯥꯠꯗꯤ ꯍꯥꯏꯅꯕꯅꯦ
ꯎꯝ ꯍꯨꯝ
ꯀꯩ ꯀꯩꯅꯣ ꯌꯥꯝ ꯊꯣꯛꯏꯁꯨ ꯍꯥꯏꯕꯅꯦ
ꯍꯣꯏ ꯍꯣꯏ ꯃꯥꯅꯦ ꯃꯥꯅꯦ ꯑꯗꯨ ꯑꯗꯣ ꯆꯨꯝꯗꯤ ꯆꯨꯝꯕꯧ ꯆꯨꯝ ꯆꯨꯝꯁꯨ ꯆꯨꯝꯅꯝꯒꯅꯤꯗꯣ
ꯎꯝ ꯆꯨꯝ ꯆꯨꯝꯕ ꯃꯥꯜꯂꯦꯗ
ꯍꯣꯏ ꯍꯣꯏ ꯐꯤꯂꯤꯡꯒ ꯀꯜꯂꯦ ꯍꯥꯏꯗꯣ ꯑꯩꯈꯣꯏꯒꯤꯀꯣ ꯑꯗꯨꯒꯨꯝꯕꯗꯣ
ꯑꯗꯨꯝ ꯆꯥꯎꯁꯨ ꯆꯥꯎꯋꯦꯅ ꯍꯥꯏꯅꯩꯅ
ꯎꯝ ꯇꯤꯜꯍꯧꯁꯦ ꯑꯩꯈꯣꯏ ꯍꯛꯆꯥꯡ ꯍꯥꯏꯗꯤ ꯑꯩꯈꯣꯏꯒꯤ ꯑꯥ ꯀꯤꯠꯅꯤꯒꯨꯝꯕ
ꯑꯥ ꯑꯥ ꯃꯅꯨꯡ ꯑꯩꯈꯣꯏ ꯍꯥꯏꯗꯤ ꯏꯟꯇꯔꯅꯦꯜ ꯑꯣꯔꯒꯥꯟꯒꯤꯗꯤꯀꯣ ꯐꯩꯅ ꯍꯥꯏꯕ
ꯍꯣꯏ ꯍꯣꯏ ꯍꯣꯏ ꯍꯣꯏ
ꯑꯗꯣ ꯑꯩꯈꯣꯏꯒꯤ ꯕꯣꯗꯤꯒꯤ ꯑꯣꯗꯣꯔ ꯀꯣ ꯑꯩꯈꯣꯏ ꯕꯣꯗꯤꯒꯤ ꯃꯅꯝꯗꯣ ꯏꯁꯥꯒꯤ ꯃꯔꯝꯗꯗꯤ ꯈꯔ ꯌꯥꯗꯤ ꯌꯥꯗꯕꯅꯤ ꯃꯣꯏꯁꯦ
ꯄꯣꯠꯁꯤꯡ ꯑꯗꯨꯝ ꯇꯧꯋꯦꯗ ꯍꯥꯏꯗꯤ ꯑꯃꯔꯣꯝꯗ ꯐꯔꯗꯤ ꯑꯃꯔꯣꯝꯗ ꯌꯥꯗꯕ ꯑꯃꯔꯣꯝꯗ ꯐꯔꯥꯗꯤ ꯃꯔꯣꯝꯅ ꯌꯥꯗ ꯍꯥꯏꯕꯔ
ꯃꯤ ꯍꯥꯏꯕꯁꯦ ꯐꯕ ꯑ ꯐꯠꯇꯕ ꯂꯣꯏ ꯂꯩꯕꯅꯤꯅꯀꯣ
ꯎꯝ
ꯃꯤꯁꯨ ꯈꯛ ꯅꯠꯇꯦ ꯂꯣꯏꯅꯅꯤꯀꯣ ꯍꯥꯏꯗꯤ ꯖꯤꯕ ꯑꯣ ꯀꯩ ꯑꯣ ꯑꯩꯈꯣꯏꯅ ꯍꯥꯏ ꯏꯁꯝ ꯁꯝꯅ ꯍꯥꯏꯔꯒ ꯃꯤꯅ ꯁꯥꯕ ꯄꯣꯠꯁꯤꯡꯁꯤꯁꯨ ꯑꯐꯕ ꯐꯕꯗ ꯁꯤꯖꯤꯟꯅꯕ ꯂꯩ ꯐꯠꯇꯕꯗ ꯁꯤꯖꯤꯟꯅꯕ ꯂꯩꯕꯀꯣ ꯑꯗꯨꯒꯨꯝꯕꯅꯤꯗ ꯁꯃꯅ ꯑꯣꯏꯕ ꯀꯩꯝ ꯈꯦꯠꯅꯅꯤꯡꯉꯥꯏ ꯈꯦꯠꯅꯕ ꯂꯩꯇꯦꯕ
ꯎꯝ
ꯎꯝ
ꯕꯣꯜ ꯌꯦꯡꯗꯣꯏꯔꯥ ꯁꯣꯝꯁꯣ
ꯑ ꯑꯩꯁꯦ ꯍꯣꯔꯦꯟ ꯑꯩꯈꯣꯏ ꯂꯤꯇꯜ ꯂꯤꯇꯜ ꯃꯦꯟ ꯂꯤꯇꯜ ꯃꯦꯖꯤꯛ ꯕꯣꯏꯒꯤ ꯌꯦꯡꯒꯦ ꯇꯧꯕꯅꯤꯅꯦ ꯍꯧꯖꯤꯛꯇꯤ ꯍꯧꯖꯤꯛꯇꯤ ꯌꯦꯡꯗ꯭ꯔꯁꯨ ꯌꯥꯏꯗ
ꯃꯥꯒꯤ ꯃꯥꯒꯤ ꯃꯠꯆ ꯌꯦꯡꯗꯔꯥꯗꯤ ꯇꯨꯝꯕ ꯌꯥꯅꯤ ꯁꯤ
ꯃꯥꯒꯤ ꯃꯦꯁꯅꯤ ꯃꯤ ꯍꯥꯏ
ꯃꯥꯒꯤ ꯃꯦꯠꯁꯄꯨꯗꯤ ꯂꯦꯞꯅ ꯊꯥꯔꯣꯏ
ꯑꯗꯨꯅꯦ ꯑꯗꯨꯒꯨꯝꯕ ꯌꯦꯡꯗ꯭ꯔꯗꯤ ꯌꯦꯡꯉ
ꯎꯝ ꯍꯣꯏ ꯉꯁꯤꯒꯤ ꯃꯦꯠꯁ ꯑꯌꯨꯛꯇ ꯁꯥꯅꯕꯥꯗꯣ ꯔꯣꯅꯥꯜꯗꯣ ꯄꯣꯔꯇꯨꯒꯜ ꯁꯅꯕꯗꯣ ꯑꯁ ꯃꯣꯏꯒꯤ ꯗꯥꯎ ꯐꯥꯕꯤꯒꯤꯅꯦ
ꯃꯗꯥꯎ ꯌꯥꯏꯗ ꯃꯣꯏ ꯎꯝ
ꯑꯦ ꯃꯣꯏꯗꯤ ꯔꯥꯎꯟ ꯑꯣꯐ ꯁꯤꯛꯁꯇꯤꯟꯗ ꯑꯗꯨꯝ ꯂ
ꯑꯁ ꯏꯁꯄꯦꯟꯅ ꯑꯣꯠ ꯄꯤꯒꯅꯤꯗ
ꯑ ꯍꯟꯗꯛ ꯀꯤꯁꯦ ꯑꯔꯖꯦꯟꯇꯤꯅꯥ ꯁꯄꯦꯟ ꯐ꯭ꯔꯥꯟꯁ
ꯑꯥ
ꯕ꯭ꯔꯥꯖꯤꯜ ꯁꯤ ꯀꯥꯀꯗꯕ ꯃꯥꯜꯂꯦ ꯃꯣꯏꯁꯦ
ꯎꯝ ꯃꯣꯏꯁꯦ ꯌꯥꯝ ꯐꯖꯔꯤ ꯍꯧꯖꯤꯛꯁꯦ
ꯎꯝ ꯏꯪꯂꯦꯟꯒꯕꯗꯇꯩ ꯑꯗꯨꯝ ꯂꯩꯑ ꯌꯥꯔꯅ
ꯎ ꯍ ꯍ ꯍꯥꯏꯔꯁꯨꯀꯣ ꯗꯥꯎ ꯗꯥꯎ ꯍꯥꯏꯕ ꯑꯃꯁꯨ ꯂꯩꯕꯅꯤꯅ ꯀꯥꯅꯔ ꯈꯥꯒ
ꯅꯍꯥꯟꯅꯤ ꯑꯁ ꯏꯪꯂꯦꯟ ꯈꯣꯏꯁꯤ ꯌꯥꯝ ꯀꯟꯕꯒꯤꯍꯦ ꯅꯍꯥꯟꯅꯤ
ꯀꯜꯂꯦ
ꯏꯪꯂꯦꯟ ꯏꯇꯥꯂꯤ ꯖꯔꯃꯅꯤ
ꯊꯥꯏꯅꯗꯤ ꯃꯣꯏꯁꯦ ꯐꯨꯠꯕꯣꯜ ꯐꯨꯠꯕꯣꯜꯒꯤ ꯁꯨꯄꯔ ꯄꯋꯥꯔꯅꯤꯅꯦ ꯃꯣꯏꯁꯦ ꯊꯥꯏꯅꯗꯤ
ꯑꯥ
ꯍꯧꯖꯤꯛꯇꯕꯨ ꯃꯤꯁꯤꯡꯁꯤ ꯑꯥ ꯃꯣꯏꯗꯤ ꯑꯗꯨꯝ ꯐꯖꯔꯒ ꯑꯥ ꯃꯣꯏ ꯦꯀꯣꯔꯠꯁꯨ ꯂꯩꯅꯤꯅꯦ ꯑꯦꯚ꯭ꯔꯤ ꯋꯥꯔ ꯀꯞ ꯌꯥꯎꯕꯀꯣ ꯑꯗꯨꯒ ꯃꯣꯁ ꯆꯝꯄꯤꯌꯟ ꯑꯣꯏꯕꯁꯨ ꯀꯣ
ꯍꯣꯏ ꯃꯣꯏꯗꯤ ꯃꯉꯥꯔꯥ ꯇꯔꯨꯛꯀꯔꯥ ꯃꯣꯏꯒꯤꯇꯣ ꯃꯉꯥꯅꯤꯀꯣ
ꯎꯝ ꯑꯩꯁꯦ ꯕ꯭ꯔꯥꯖꯤꯜ ꯐꯦꯅꯤ ꯑꯩꯁꯦ ꯗꯤꯃꯥꯔꯒꯤ ꯐꯦꯟꯅꯤ ꯑꯩꯁꯦ
ꯕ꯭ꯔꯥꯖꯤꯜꯒꯤꯅꯦ ꯏꯁꯄꯦꯟꯒꯤꯅꯦ ꯑꯥꯔꯖꯦꯟꯇꯤꯅꯥꯒꯤꯅꯦ ꯐꯄ꯭ꯔꯥꯟ ꯀꯗꯤ ꯍꯥꯏ ꯐ꯭ꯔꯥꯟꯁꯗꯤ ꯑꯗꯨꯝ ꯑ ꯃꯗ꯭ꯔꯦꯇ ꯑꯗꯨꯝꯝ ꯂꯦꯗ ꯄꯨꯜꯅ ꯍꯥꯏ ꯍꯣꯏ ꯑꯗꯨ ꯉꯝꯔꯁꯣꯔ ꯐꯌꯦ ꯉꯝ꯭ꯔꯦꯁꯣꯔ
ꯎꯝ ꯌꯥꯝ ꯀꯟꯅ ꯄꯥꯝꯕ ꯑꯣꯏꯗꯦꯕ ꯐ꯭ꯔꯥꯟꯁꯇꯤ ꯀꯩ ꯀꯩ ꯇꯧꯔꯤꯒꯦ ꯍꯧꯖꯤꯛꯇꯤ ꯍꯜꯂꯣ ꯇꯥꯕ꯭ꯔꯣ
ꯇꯥꯏ ꯇꯥꯏꯌꯦ ꯚꯥꯏ
ꯑꯣ ꯀꯩꯀꯩ ꯇꯧꯔꯤꯒꯦ
ꯑꯩ ꯍꯧꯖꯤꯛꯁꯦ
ꯀꯩꯁꯨ ꯇꯧꯗꯣꯏꯅꯣ ꯑꯗꯨꯝ ꯗꯥꯏꯖꯦꯁꯟ ꯇꯧꯔꯒ ꯂꯩꯅꯦ ꯅꯪꯕꯨ ꯐꯣꯟ ꯇꯧꯔꯒ
ꯒꯦꯝꯒꯨꯝꯕ ꯁꯥꯟꯅꯕ꯭ꯔꯣ
ꯍꯣꯏ ꯒꯦꯝ ꯁꯥꯟꯅꯔꯒ ꯄꯞꯖꯤ ꯑꯣꯏꯅ ꯁꯥꯟꯅꯔꯦ
ꯑꯩꯗꯤ ꯄꯞꯖꯤꯒ ꯃꯣꯕꯥꯏꯜꯒ ꯆꯁꯦ ꯃꯤꯅꯗꯤ ꯐꯖꯅ ꯁꯤꯅꯩ ꯑꯩꯗꯤ ꯁꯥꯟꯅꯕꯁꯨ ꯍꯩꯇꯦ ꯀꯃꯥꯏꯅꯥꯟꯅꯕꯅꯣ ꯈꯪꯗꯦ
ꯑꯩꯁꯦ ꯁꯅꯥꯕ ꯍꯥꯏꯦꯗꯤ ꯃꯤ ꯇꯔꯦꯖꯁ ꯂꯩꯕꯑꯩꯒꯣ
ꯑꯩꯅ ꯏꯟꯇꯔꯦꯁꯁꯨ ꯂꯩꯇꯕꯀꯣ ꯍꯩꯁꯨ ꯍꯩꯇꯕꯀꯣ ꯏꯟꯇꯔꯦꯁꯁꯨ ꯂꯩꯇꯕꯀꯣ ꯑꯗꯨꯒꯤ ꯁꯥꯟꯅꯁꯨ ꯁꯥꯟꯅꯗꯦꯕ ꯍꯩꯇꯕꯅꯤꯅ ꯍꯣꯔꯦꯟ ꯆꯣꯛꯀꯅꯤꯕ ꯑꯗꯨꯅꯦ ꯑꯗꯨꯕꯨꯗꯤ ꯆꯨꯝꯕꯀꯣ ꯑꯣ ꯑꯩꯅ ꯒꯦꯝꯁꯦ ꯑꯅꯝꯕ ꯐꯨꯠꯕꯣꯜꯒꯤ ꯒꯦꯝ ꯈꯛꯇ ꯁꯤꯟꯅꯩꯑꯌꯦꯕ ꯑꯩꯗꯤ
ꯄꯦꯖꯇꯣ ꯁꯥꯟꯅꯕ꯭ꯔꯣ
ꯁꯅꯦ ꯄꯦ ꯁꯅꯦꯌ
ꯑꯩ ꯑꯩ ꯍꯦꯠꯇꯦ ꯁꯅꯥꯒꯦ ꯇꯧꯅꯤ ꯑꯗꯨꯝ ꯑꯩꯁꯦ ꯄꯦꯁ ꯁꯅꯥꯕ ꯍꯩꯗꯤꯅꯦ ꯍꯥꯏꯗꯤ ꯁꯅꯥꯗꯕꯅꯤꯅꯀꯣ
ꯎꯝ ꯄꯦꯁꯦ ꯍꯣꯏ ꯅꯨꯡꯕꯨꯗꯤ ꯅꯨꯡꯉꯥꯏꯌꯦ ꯑꯗꯣ ꯑꯁ ꯃꯣꯏꯁꯦ ꯑꯞꯗꯦꯠ ꯇ ꯀꯔꯤ ꯌꯥꯝꯃꯟꯗꯅꯀꯣ ꯁꯤꯗꯅꯤ ꯑꯗꯨꯅꯤ ꯀꯣꯛ ꯉꯥꯎꯋꯦꯕ ꯃꯣꯏꯁꯦ
ꯐꯥꯜꯗ ꯆꯥꯎꯕꯅꯦ
ꯎꯝ ꯃꯣꯏ ꯐꯥꯜ ꯀꯥꯏꯗꯦ ꯇꯨ ꯄꯣꯏꯟ ꯁꯤꯛꯁ ꯇꯨ ꯄꯣꯏꯟ ꯁꯦꯚꯦꯟ ꯖꯤꯕꯤꯅꯤ ꯍꯧꯖꯤꯛ ꯊ꯭ꯔꯤ ꯖꯤꯕꯤ ꯌꯧꯈ꯭ꯔꯦꯅꯦ ꯍꯧꯖꯤꯛꯇꯤ ꯑꯁ ꯌꯥꯝ ꯌꯥꯝ
ꯃꯤ ꯃꯤꯗꯣ ꯑꯗꯨꯝ ꯑꯁꯦꯡꯕ ꯃꯤꯗꯣ ꯃꯥꯜꯂꯦꯕ
ꯎꯝ ꯁꯅꯕꯁꯨ ꯑꯗꯨꯝ ꯐ꯭ꯂꯣꯁꯨ ꯒꯦꯝꯒꯤ ꯍꯥꯏꯗꯤ ꯒ꯭ꯔꯥꯐꯤꯛꯒꯨꯝꯕ ꯀꯣ ꯑꯗꯨꯒꯤ ꯗꯤꯁꯄ꯭ꯂꯦꯒꯨꯝꯕꯗꯣ ꯑꯗꯨꯝ ꯌꯥꯏꯑꯕ ꯃꯣꯏꯒꯤꯗꯣ ꯅꯨꯡꯉꯥꯏꯌꯦꯕꯁꯤꯅꯀ
ꯎꯝ
ꯕ꯭ꯔꯣꯣꯏꯗꯤ ꯏꯆꯤꯟ ꯏꯅꯥꯎ ꯀꯌꯥ ꯑꯣꯏꯕꯅꯣ
ꯑꯩꯁꯦ ꯑꯩꯉꯣꯟꯗ ꯍꯥꯏꯔꯗꯤ ꯃꯔꯤ
ꯑꯣ ꯕ꯭ꯔꯣꯁꯤ ꯅꯍꯟ ꯑꯣꯏꯗꯔꯣ
ꯍꯣꯏ ꯑꯩꯅ ꯑꯍꯥꯟ ꯑꯗꯨꯒ ꯑꯩ ꯏꯅꯥꯎꯅꯨꯄꯥ ꯑꯩꯈꯣꯏ ꯍꯥꯏꯗꯤ ꯁꯣꯝ ꯑꯗꯣꯝꯗ ꯑꯣꯝꯗ ꯀꯣꯂꯦꯖ ꯇꯝꯃꯒ ꯂꯩꯔꯨꯅꯦ
ꯑꯣ ꯑꯠꯆꯥ ꯑꯠ ꯕ꯭ꯔꯣꯁꯤ ꯆꯍꯤ ꯀꯌꯥꯃꯨꯛ ꯁꯨꯨꯔꯨꯕꯣ
ꯑꯩꯁꯦ ꯀꯟꯗꯤꯍꯦꯂꯦ
ꯑꯣ ꯇ꯭ꯋꯦꯟꯇꯤ ꯇꯨ ꯇ꯭ꯋꯦꯟꯇꯤ ꯋꯥꯟ ꯑꯗꯨꯋꯥꯏꯗ ꯑꯣꯏꯕ꯭ꯔꯣ
ꯑꯗꯣꯕꯨꯗꯤ ꯍꯦꯟꯂꯦ
ꯑꯣ ꯑꯣ ꯑꯩꯁꯦ ꯇ꯭ꯋꯦꯟꯇꯤ ꯇꯨ ꯔꯥꯅꯤꯡꯅꯦꯕ꯭ꯔꯣ
ꯃꯆꯥꯠꯆꯥ ꯀꯣꯂꯦꯖꯇꯤ ꯂꯣꯏꯔꯕꯣ ꯁꯨꯝ
ꯀꯣꯂꯦꯖ ꯂꯣꯏꯗ꯭ꯔꯤꯕ꯭ꯔꯣ ꯑꯩ ꯍꯧꯖꯤꯛꯁꯦ ꯁꯦꯀꯦꯟ ꯌꯔꯅꯦꯕꯀꯣ ꯐꯣꯔꯠ ꯁꯦꯃꯤꯁꯇꯔ